ꯍꯥꯎ
ꯇꯥꯕ꯭ꯔꯣ
ꯇꯥꯏꯌꯦ
ꯑ ꯗꯜꯂꯤꯗꯩ ꯍꯂꯛ ꯑꯕꯣ ꯀꯃꯥꯏꯅ ꯇꯧꯔꯒꯦ ꯅꯨꯡꯉꯥꯏ ꯔꯤꯕꯣ
ꯅꯥꯕ ꯑꯩ ꯗꯦꯔꯥꯗꯨꯟꯗ ꯂꯩꯅꯦ
ꯑꯣ ꯀꯩ ꯇꯧꯔꯒ ꯂꯩꯅꯣ ꯍꯧꯖꯤꯛꯄꯣ
ꯁꯤꯜꯂꯦ ꯚꯏ ꯑꯗꯨꯒꯤ ꯑꯩ ꯌꯦꯡꯉꯤ ꯅꯨꯡꯁꯤꯠꯇꯣ
ꯑꯣ ꯀꯃꯥꯏ ꯀꯃꯥꯏ ꯇꯧꯋꯦꯌ ꯑꯩꯈꯣꯏꯖꯣꯝꯗ ꯇꯝꯍꯧ ꯇꯝꯒꯨꯝꯅꯦ ꯍꯥꯏꯗꯤ
ꯅꯨꯡꯁꯤꯠ ꯀꯟ ꯁꯤꯠꯂꯦ ꯍꯥꯏꯕ ꯚꯥꯏ ꯅꯨꯡꯁꯤꯠ ꯁꯤꯠꯄ ꯅꯪ ꯈꯪꯗ꯭ꯔꯣ
ꯈꯪꯗꯦ ꯃꯣꯏꯒꯤ ꯈꯨꯠꯁꯤꯁꯤꯅ ꯑꯩꯈꯣꯏ ꯁꯤꯗꯗꯤ ꯎ ꯋꯥꯁꯦ ꯍꯥꯏꯔꯒ ꯍꯨꯝꯃꯒ ꯇꯦꯛꯄꯒ ꯌꯥꯎꯏꯤꯗꯅ ꯑꯗꯒꯤ ꯑꯀꯪꯕꯉꯩꯁꯤꯅ ꯇꯥꯔꯛꯑꯒ ꯁꯤꯡ ꯑꯣꯏꯅ ꯊꯣꯛꯏꯗꯅ
ꯎꯝ
ꯑꯗ ꯃꯣꯏꯒꯤꯅ ꯀꯃꯥꯏꯅ ꯇꯧꯔꯤꯅꯣꯕ ꯅꯨꯡꯁꯤꯠꯁꯦ ꯃꯣꯏꯒꯤꯗꯤ ꯂꯝ ꯍꯥꯡ ꯑꯣꯏꯗꯅ ꯑꯅꯝꯕꯅ ꯎꯔꯨ ꯎꯔꯨ ꯎꯔꯨ ꯑꯨꯡꯉꯒ ꯑꯉ ꯑꯃ ꯑꯉꯥꯡ ꯑꯃ ꯁ꯭ꯀꯨꯜ ꯑꯉꯥꯡ ꯃꯔꯤ ꯃꯉꯥ ꯁ꯭ꯀꯨꯜ ꯍꯜꯂꯛꯑꯀꯥꯟꯗ ꯁꯥꯏꯀ꯭ꯂꯣꯟ ꯇꯧꯕꯒꯤ ꯑꯃ ꯆꯣꯡꯖꯟ ꯆꯣꯡꯖꯟꯂꯒ ꯀꯩꯅꯣ ꯇꯧꯕꯗꯣ ꯅꯪ ꯈꯪꯕ꯭ꯔꯥ ꯄꯥꯏꯊꯣꯔꯛꯄꯗꯣ ꯍꯦ ꯐꯤꯂꯝ ꯗꯅ ꯐꯦꯁꯕꯨꯛꯇꯔ ꯀꯩꯅꯣꯝ ꯌꯥꯎꯕꯅꯤ
ꯃꯣꯏꯅ ꯅꯨꯡꯁꯤꯠ ꯈꯨꯁꯤꯠꯁꯤꯗꯤ ꯏꯕꯣ ꯌꯥꯝ ꯀꯜꯂꯦ ꯍꯥꯏꯕ
ꯎꯝ
ꯍꯥꯏꯗꯤ ꯅꯨꯡꯁꯤꯠꯁꯦ ꯃꯣꯏ ꯁꯥꯏꯗꯤ ꯋꯦꯗ꯭ꯔꯁꯦꯀꯣ ꯉꯍꯥꯛ ꯂꯩꯔꯒ ꯅꯨ ꯁꯥꯁꯦ ꯀꯟ ꯁꯥꯔꯝꯃꯅꯦꯕ
ꯑꯥ
ꯑꯗꯒꯤ ꯅꯨꯡꯗꯥꯡ ꯋꯥꯏꯔꯝꯁꯦ ꯅꯨꯡꯁꯤꯠꯁꯦ ꯀꯟ ꯁꯤꯠꯂꯛꯀꯅꯦꯕ ꯃꯣꯏ ꯃꯦꯁꯦꯖ ꯑꯃ ꯂꯥꯛꯑꯦꯕ ꯑꯦꯂꯥꯔꯠꯀꯤ
ꯑꯣ ꯋꯥꯅꯤꯡ ꯑꯔꯥꯠ
ꯋꯥ ꯂꯦꯒꯤ ꯂꯥꯛ ꯍ ꯆꯥ ꯃꯁꯦꯁꯦ ꯅꯨꯡꯁꯤꯠ ꯁꯤ ꯁꯤꯒꯤ ꯑꯗꯨꯝ ꯇꯨ ꯁꯤꯛꯁꯇꯤ ꯀꯤꯂꯣꯃꯤꯇꯔ ꯄꯥꯔ ꯑꯋꯥꯔ ꯆꯥꯡꯁꯦ ꯑꯗꯨꯝ ꯁꯤꯜꯂꯛꯀꯅꯤꯅ ꯑꯗꯨꯝ ꯂꯥꯛꯑꯦꯕ
ꯑꯗꯨꯒꯤꯔꯣ ꯁꯥꯏꯂꯦꯟ ꯀꯣꯡꯉ ꯆꯛꯈꯔ꯭ꯤ ꯃꯌꯥꯝꯗꯣ
ꯃꯥꯅꯤ
ꯕꯦꯔꯥꯅꯤ
ꯕꯦꯔꯥꯅꯤꯕꯣ ꯃꯣꯏ ꯁꯋ꯭ꯥꯏꯁꯦ ꯅꯥꯕ ꯈꯪꯍꯧꯗꯦ ꯍꯥꯏꯕ ꯅꯣꯡꯁꯦ ꯄꯔ ꯂꯥꯛꯁꯜꯂꯛꯏꯁꯦ ꯌꯦꯡꯉꯣ
ꯑꯣ ꯁ꯭ꯋꯤꯖꯔꯂꯦꯟꯒꯤ ꯇꯥꯏꯞꯅꯤꯡꯅꯦ ꯚꯥꯏ ꯍꯥꯏꯗꯣ ꯦ
ꯂꯩꯅꯅꯕ
ꯁꯋꯤꯖꯂꯦꯟꯒ ꯂꯩꯍꯧꯔꯦ
ꯑꯩ ꯉꯛꯏꯁꯦꯀꯣ
ꯑꯝ
ꯗꯦꯔꯥꯗꯨꯟꯁꯦ ꯑꯗꯨꯗ
ꯎꯝ
ꯗꯦꯔꯥꯗꯨꯟꯁꯦ ꯑꯩꯈꯣꯏꯒꯤ ꯎ ꯌꯥꯝ ꯌꯥꯝꯅ ꯍꯧꯕ ꯖꯒꯥꯅꯦꯕ
ꯍꯣꯏ
ꯎ ꯌꯥꯝ ꯌꯥꯝꯅ ꯍꯧꯋꯦ ꯑꯩꯈꯣꯏ ꯗꯦꯔꯥꯗꯨꯟꯁꯦ ꯎ ꯌꯥꯝꯅ ꯍꯧꯈꯔꯖꯥꯠꯅꯤꯍꯦ ꯖꯪꯒꯟ ꯉꯥꯛꯇꯅꯦꯕ ꯑꯌꯥꯝꯕ ꯑꯁꯤꯐꯥꯎ ꯁꯥꯔꯤꯅꯦꯕ ꯅꯥꯕ
ꯃꯣꯏꯒꯤ ꯀꯩ ꯊ ꯊꯥꯗꯣꯔꯛꯏꯕ ꯏꯟꯗꯁꯇ꯭ꯔꯤꯗꯒꯤ ꯊꯥꯗꯣꯔꯏꯕ ꯑꯗꯒꯤ ꯀꯩꯗ ꯐꯦꯛꯇ꯭ꯔꯤꯗꯒꯤ ꯊꯥꯗꯣꯛꯏꯕ ꯑꯁꯥꯕ ꯃꯌꯥꯝꯗꯨꯅꯅꯤ ꯀꯩꯅꯣ ꯎ ꯋꯥꯡꯉꯤꯗꯨꯅ ꯐꯅ ꯎ ꯋꯥꯡꯉꯩ ꯐꯖꯅ ꯍꯧꯔꯁꯤ ꯑꯗꯨ ꯃꯅꯤꯄꯨꯔꯗ
ꯃ ꯀꯣꯏꯁꯨ ꯀ ꯍꯥꯎꯗꯦꯅ
ꯕ ꯈꯣꯠꯄꯨꯝꯕ ꯐꯅꯌꯥꯝ ꯂꯩꯗꯅ ꯑꯩꯈꯣꯏꯁꯨ ꯁꯥꯁꯤꯗꯤ ꯁꯦꯜꯁꯤꯌꯁ ꯀꯅꯝ ꯌꯧꯔꯤ ꯁꯤ ꯐꯦꯛꯇ꯭ꯔꯤꯗꯒꯤ ꯑꯗꯩꯗꯤ ꯏꯟꯗꯁꯇ꯭ꯔꯤꯗꯒꯤ ꯊꯥꯗꯣꯔꯛꯄ ꯐꯠꯇꯥꯎꯗꯤ ꯃꯌꯥꯝ ꯑꯗꯩꯗꯤ ꯄꯨꯇꯦꯅ ꯊꯣꯛꯂ ꯒꯥꯔꯤꯗꯒꯤ ꯊꯂꯛꯄ ꯄꯣꯂꯨꯁꯟ ꯃꯌꯥꯝꯗꯨꯅ ꯊꯣꯛꯍꯟꯕ ꯉꯥꯛꯁꯤꯅꯤꯅ
ꯑꯅ ꯈꯝꯕꯜꯁꯤꯗꯦꯕꯣ ꯃꯣꯏꯁꯦ ꯑꯩꯈꯣꯏꯒꯤ ꯁꯤ ꯗꯤꯜꯂꯤꯒꯁꯨ ꯅꯛꯅꯔꯦꯕ ꯖꯦꯔꯥꯗꯨꯟꯁꯦ
ꯑ
ꯑꯗꯨꯗꯤ ꯐ꯭ꯂꯥꯏꯠꯇ ꯆꯠꯄꯗꯣ ꯑꯗꯨꯝ ꯥꯏ ꯈꯔ ꯈ ꯑꯃ ꯈꯛꯇꯅꯦꯕ
ꯑꯣ
ꯑꯗꯣ ꯃꯣꯏ ꯑꯗꯨꯝ ꯗꯦꯜꯂꯤꯁꯦ ꯌꯥꯝ ꯁꯥꯕ ꯏꯁꯇꯦꯠꯅꯤꯗꯅ
ꯎꯝ
ꯑꯗꯨꯒꯤ ꯗꯦꯜꯂꯤꯒ ꯅꯛꯅꯕꯒꯤꯒ ꯑꯣꯏꯔꯖꯥꯠꯂꯁꯤꯅꯦ ꯑꯩ ꯈꯜꯂꯤꯁꯦ
ꯑꯣꯏꯗꯨꯣꯏꯅꯦ ꯃꯣꯏ ꯑꯗꯨꯗꯒꯤ ꯊꯥꯗꯣꯔꯛꯄꯗꯣ ꯅꯨꯡꯁꯤꯠꯇꯅ ꯂꯣꯏ ꯁꯤꯠꯂ ꯂꯥꯛꯏꯗꯅ
ꯑꯗꯨꯅꯦ ꯂꯕꯅꯤꯅ
ꯎꯝ
ꯅꯤꯗ ꯃꯣꯏꯗꯤꯁ ꯈꯪꯗꯦ ꯅꯥ ꯃꯑꯣꯡ ꯑꯃꯝꯅꯤꯕꯣ ꯅꯥꯕ ꯃꯣꯏ ꯋꯦꯗꯔ ꯈꯨꯇꯧꯖꯤꯗꯤ ꯌꯥꯗꯦꯗꯕꯣ ꯀꯤꯕ ꯑꯃ ꯌꯥꯎꯏꯤ ꯑꯍꯨꯝꯕ ꯀ ꯑꯝ ꯄꯥꯏꯌꯨꯀꯣ ꯑꯥꯎ ꯑ ꯍꯜꯂꯣ ꯇꯥꯔꯕꯣ ꯚꯥꯏ
ꯇꯥꯏ ꯇꯥꯏ
ꯑꯣ ꯁꯣꯝꯗ ꯃꯤ ꯑꯃ ꯂꯥꯛꯄ ꯑꯗꯨꯏ ꯋꯥꯔꯤ ꯇꯧꯕꯅꯤꯗ
ꯑꯣ ꯀꯩ ꯃꯣꯏ ꯃꯦꯖꯔ ꯂꯥꯛꯏꯔꯣ ꯃꯣꯏꯒꯤ ꯅꯣ ꯍꯣꯇꯦꯜꯗꯨꯒꯤ
ꯑꯗꯨ ꯅꯠꯇꯦ ꯈꯣꯏ ꯏꯇꯩꯃꯅꯅꯦ
ꯑꯥ
ꯁꯦ ꯌꯦꯟꯒꯨꯝꯕ ꯈꯔ ꯐꯣꯗꯔ ꯇꯧꯔ ꯆꯥꯁꯤꯔꯥ ꯍꯪꯉꯛꯄ
ꯑꯣ ꯅꯣꯏ ꯑꯗꯨꯗꯤ ꯑꯗꯨꯗꯤ ꯑꯣꯗꯔ ꯇꯧꯕ ꯂꯥꯏꯔꯝꯃꯅꯤꯅꯦꯀꯣ ꯅꯨꯡꯉꯥꯏꯇ꯭ꯔꯣ
ꯅꯨꯡꯉꯥꯏ ꯃꯅꯤꯄꯨꯔꯒ ꯌꯦꯡꯅꯧꯔꯗꯤ ꯃꯣꯏ ꯍꯦꯜꯂꯦ
ꯎꯝꯝ ꯎꯝ
ꯍꯣꯏ ꯍꯖꯤꯛꯇꯤ ꯄꯅꯤꯄꯨꯔꯖꯨ ꯑꯗꯨꯝ ꯅꯨꯠꯉꯥꯏꯔꯦꯗ
ꯅꯨꯡꯉꯥꯏꯔꯦ ꯍꯧꯖꯤꯛꯇꯤ ꯑꯗꯨꯝ
ꯗꯨꯒ ꯃꯅꯤꯄꯨꯔ ꯃꯇꯝꯁꯦ ꯄꯨꯡꯈꯥꯏꯃꯨꯛ ꯆꯥꯡ ꯑꯗꯨꯝ ꯆꯪꯉꯦꯕ
ꯍꯣꯏ ꯆꯪꯉꯤ
ꯑꯣ ꯑꯗꯨꯗꯤ ꯆꯪꯗꯦ
ꯑꯩꯈꯣꯏꯒꯤꯁꯤꯅ ꯀꯔꯤꯅꯤꯗ ꯊꯥꯎ ꯅꯨꯡ ꯇꯥꯡꯕ ꯈꯣꯠꯄ ꯑꯗꯨꯝ ꯂꯩꯗꯅꯀꯣ ꯗꯤꯂꯤꯚꯔꯤ ꯇꯧꯕ ꯃꯤꯁꯦ ꯌꯥꯝ ꯊꯣꯛꯂꯛꯇ꯭ꯑꯔꯤꯕ ꯄ꯭ꯔꯣꯐꯤꯠ ꯌꯥꯝ ꯐꯪꯅꯗꯦ ꯍꯥꯏꯕꯒꯤ ꯋꯥꯈꯟꯗ ꯂꯣꯏꯅ ꯆꯦꯟꯅꯕ ꯍꯥꯏꯇꯥꯔꯦ ꯑꯗꯩꯅ ꯊꯥꯎ ꯊꯥꯎꯁꯦ ꯇꯥꯡꯕꯩꯅꯤꯗ ꯊꯥꯎꯖꯦ ꯇꯥꯡꯗ꯭ꯔꯗꯤ ꯇꯥꯡꯗꯕ ꯈꯣꯠꯇꯕ ꯑꯣꯏꯇꯥꯔꯗꯤꯀꯣ
ꯗꯦꯜꯂꯤꯗ ꯇꯥꯡꯏ ꯑꯗꯩ ꯑꯃꯨꯛ ꯑꯩꯈꯣꯏꯁꯥꯏ ꯀꯩꯅꯣ ꯇꯧꯔꯤꯁꯤꯗꯤ ꯚꯥꯏ ꯍꯣꯏ ꯄꯦꯇ꯭ꯔꯣꯜ ꯒꯥꯔꯤ ꯃꯆꯥꯒꯨꯝꯕꯗꯤ ꯄꯦꯇ꯭ꯔꯣꯜ ꯍꯥꯟꯕ꯭ꯔꯥ ꯈꯪꯗꯦꯅꯦ ꯁꯤꯑꯦꯟꯖꯤ ꯒ꯭ꯌꯥꯁ ꯁꯤꯖꯤꯟꯅꯩꯗꯨꯗꯤ
ꯁꯤꯑꯦꯟꯖꯤ ꯒ꯭ꯌꯥꯁ ꯑꯅꯝꯕꯅ ꯑꯣ
ꯒꯥꯔꯤ ꯃꯅꯤꯡꯗ ꯊꯝꯃꯒ
ꯑꯥ ꯑꯥ ꯑꯥ ꯑꯥ ꯕꯦꯇ꯭ꯔꯤꯗꯣ ꯀꯩꯅꯣ ꯍꯥꯏꯁꯦ ꯀꯃꯥꯏꯅ ꯇꯧꯕꯅꯣ ꯍꯥꯏꯁꯦ ꯑꯩ ꯎꯗ꯭ꯔꯤꯌꯦ
ꯅꯪ ꯒꯨꯍꯥꯇꯤ ꯆꯠꯂꯨꯔꯗꯥꯏꯅꯦ
ꯆꯠꯂꯨ ꯔꯦ
ꯒꯨꯍꯥꯇꯤ ꯆꯠꯄꯗ ꯊꯦꯡꯅꯔꯛꯇ꯭ꯔꯣ
ꯊꯦꯡꯅꯔꯛ ꯒꯤ꯭ꯌꯥꯁ ꯇꯣꯉꯥꯟꯅ ꯒꯤꯒ꯭ꯌꯥꯁ ꯑꯃ ꯍꯥꯞꯄꯤꯔꯕ
ꯎꯝꯝ ꯇꯣꯡꯉꯥꯟꯅ ꯒ꯭ꯌꯥꯁ ꯎꯝ ꯎꯝ ꯎꯝ ꯒ꯭ꯌꯥꯁ ꯁꯦ ꯀꯩꯅꯣ ꯇꯧꯕꯗ ꯂꯥꯛ ꯃꯣꯏ ꯗꯥꯏꯔꯦꯛ ꯄꯦꯇ꯭ꯔꯣꯜ ꯍꯥꯞꯐꯝꯁꯨ ꯂꯥꯛꯇꯣꯏꯅꯤꯗ
ꯑꯥ
ꯄꯦꯇ꯭ꯔꯣꯜꯁꯨ ꯍꯥꯄꯦ ꯌꯥꯏ ꯃꯣꯏꯁꯦ ꯁꯤꯑꯦꯟꯖꯤ ꯁꯨ ꯍꯥꯞꯄ ꯌꯥꯏꯑꯦꯕ
ꯑꯣ
ꯁꯤꯅ ꯌꯥꯏ ꯃꯣꯏꯁꯦ
ꯑꯣ
ꯁꯤꯑꯦꯟꯖꯤ ꯇꯣꯉꯥꯟꯅ ꯑꯩꯈꯣꯏ ꯏꯟꯁꯇꯣꯜ ꯇꯧꯖꯕꯒꯤ ꯋꯥꯅꯦꯕ ꯀꯝꯄ꯭ꯔꯦꯁ ꯅꯦꯆꯔꯔꯦꯜ ꯒ꯭ꯌꯥꯁ ꯊꯥꯏꯖꯦ ꯑꯗꯨ ꯁꯤꯑꯦꯟꯖꯤ ꯁꯤꯖꯤꯟꯅꯕꯗꯨ ꯑꯗꯨꯅꯃꯨꯛ ꯐ ꯃꯩꯈꯨ ꯃꯈꯨꯏ ꯖꯤꯛꯌꯥꯝ ꯐꯩꯌ‌ꯦꯕ꯫
ꯑꯣ꯫
ꯑꯗꯨ ꯒꯥꯔꯤꯗꯤ ꯑꯗꯨꯝ ꯆꯦꯟꯗꯁꯨ ꯄꯦꯇ꯭ꯔꯣꯜ ꯃꯣꯏ ꯆꯦꯟꯗ꯭ꯔꯤ ꯍꯥꯏꯗꯤ ꯒ꯭ꯌꯥꯁꯅꯤ ꯑꯗꯨꯝ ꯃꯣꯏꯗꯤ ꯂꯤꯇꯔ ꯑꯗꯨꯝ ꯈꯪꯗꯦ ꯅꯥꯏꯇꯤ ꯁꯋꯥꯁꯤ ꯄꯤ ꯃꯥꯂꯦ꯫
ꯑꯗꯨ ꯍꯣꯡꯉꯦ ꯑꯩꯈꯣꯏ ꯁꯤꯗꯅ꯫
ꯍꯣꯏꯗꯨꯅ ꯄ‌ꯦꯅ‌ꯦ꯫ ꯑꯩꯅ ꯍꯥꯏꯖꯤ ꯁꯤꯑꯦꯝꯖꯤ ꯍꯥꯏꯕ꯫
ꯑꯣ ꯁꯤꯑꯦꯟꯖꯤꯁ‌ꯦ ꯎꯝ꯫
ꯄꯦꯇ꯭ꯔꯣꯜꯗꯤ ꯂꫭꯏ ꯇꯥꯡꯉꯤ ꯀꯩꯅꯣ ꯃꯃꯜ ꯏꯁꯇꯦꯠ ꯈꯨꯗꯤꯡꯃꯛ꯫
ꯇꯥꯡꯉꯤ ꯇꯥꯡꯉꯤ꯫
ꯑꯗꯨꯅꯤ꯫
ꯑ꯫
ꯪꯈꯪꯗ‌ꯦꯗ ꯃꯣꯏꯗꯤ ꯑꯗꯨꯝ ꯆꯥꯎꯕꯅꯤ꯫
ꯑꯗꯨꯗꯤ ꯅꯣꯏꯒꯤ ꯑꯣꯗꯔ ꯇꯧꯁꯦ ꯅꯣꯏꯒꯤ ꯍꯣꯇꯦꯜꯅ ꯍꯧꯖꯤꯛ ꯂꯩꯕꯅꯤꯅ꯫ ꯅꯦ꯫ ꯇꯧꯕ꯭ꯔꯥꯕ꯫ ꯑꯥ ꯍꯥꯏꯗꯤ ꯑꯣ꯫ ꯃꯣꯏꯅ ꯆꯥꯛ ꯀꯩꯀꯩ ꯂꯣꯏ ꯄꯤꯔꯦꯀꯣ꯫
ꯑꯈꯣꯏ ꯊꯣꯡꯖ ꯆꯥꯗꯣꯏꯅꯦ꯫
ꯊꫭꯡꯉꯒ꯫
ꯑꯥ꯫
ꯑꯣ꯫ ꯑꯗꯨꯗꯤ ꯅꯣꯏ ꯔꯦꯟꯀꯤ ꯊꯥ ꯀꯌꯥ꯫ ꯊꯥ ꯍꯥꯏꯗꯤ ꯅꯣꯡꯃꯗ ꯀꯌꯥ ꯀꯌꯥ ꯂꯧꯒꯦ꯫
ꯑꯣꯏꯔꯝꯒꯅꯤ꯫
ꯅꯣꯡꯃꯗ꯫ ꯑꯣ꯫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
ꯍꯥꯥ꯫
ꯄ ꯐ‌ꯦꯠ ꯑꯝꯅ‌ꯦꯕ ꯂꯧꯔꯤꯁ‌ꯦ꯫
ꯑꯣ ꯐꯦꯠ ꯑꯃ꯫
ꯎꯝ ꯄ‌ꯦꯁꯗ ꯑꯗꯨꯝ ꯐꯃꯨꯡ ꯑꯍꯨꯝꯅꯤ ꯄꯤꯔꯤꯁꯦ꯫ ꯫ ꯑꯗꯒꯤ ꯕꯥꯠꯔꯨꯝ ꯑꯅꯤ꯫
ꯑꯥ꯫
ꯀꯤꯆꯟ ꯂꯩꯔꯦ ꯑꯗꯨꯗꯒꯤ ꯑꯦꯁꯤ ꯅꯨꯡꯁꯤ ꯂꯣꯏ ꯌꯥꯎꯔꯦ꯫ ꯇꯤꯕꯤ ꯅꯨꯡꯕꯤ ꯂꫭꯏ ꯂꯩꯔ‌ꯦ꯫
ꯅꯣꯏ ꯅꯨꯃꯤꯠ ꯀꯌꯥꯅꯤ ꯂꯩꯗꯣꯏꯅꯦꯕ
ꯑꯈꯣꯏꯁꯦ ꯍꯌꯦꯡ ꯍꯌꯦꯡ ꯍꯡꯆꯤꯠ ꯍꯡꯆꯤꯠ ꯂꯥꯛꯀꯅꯤ ꯍꯡꯆꯤꯠ ꯗꯦꯔꯥꯗꯨꯟꯗꯒꯤ ꯗꯦꯜꯂꯤꯐꯥꯎ ꯊꯣꯛꯂꯛꯀꯅꯤ
ꯑꯣ ꯑꯗꯒꯤꯗꯤ ꯌꯨꯝ ꯂꯥꯛꯇꯣꯏꯅꯦꯕ
ꯑꯗꯒꯤ ꯌꯨꯝꯗ ꯂꯥꯛꯑꯣꯢ ꯗꯦꯜꯂꯤꯗ ꯅꯨꯃꯤꯠ ꯅꯤꯅꯤ ꯍꯨꯝꯅꯤ ꯑꯗꯨꯝ ꯂꯩꯈꯤꯅꯤ
ꯑꯣ ꯆ ꯆ
ꯑꯗꯨꯒ ꯗꯦꯜꯂꯤꯗꯒꯤ ꯐꯤꯛꯁ ꯑꯗꯨꯝ ꯄꯥꯏꯊꯣꯔꯛꯑꯅꯤꯗ ꯀꯩꯅꯣꯗ ꯃꯅꯤꯄꯨꯔꯤꯗ ꯑꯩ ꯐ꯭ꯂꯥꯢꯠ ꯇꯣꯡꯅꯦ ꯈꯟꯕꯗ ꯑꯩ ꯃꯊꯥ ꯍꯥꯏꯕ ꯅꯥꯕ
ꯉꯥꯡꯕꯗꯨꯗ
ꯐ꯭ꯂꯥꯢꯠ ꯇꯣꯡꯕꯁꯦ ꯌꯥꯝ ꯋꯥꯢꯌꯦꯕ
ꯑꯦꯔ ꯄꯤꯁ ꯑꯃ ꯍꯞꯆꯤꯜꯂꯣ ꯌꯥꯗ꯭ꯔꯣ
ꯏꯔꯄꯤꯁ ꯀꯤꯗꯤ ꯌꯥꯎꯏ ꯉꯍꯥꯟꯗꯣꯏ ꯅꯕ ꯑꯩ ꯐꯤꯂꯝ ꯑꯗꯨꯝ ꯗꯥꯎꯟꯂꯣꯗ ꯇꯧꯍꯧꯗ꯭ꯔꯦꯅꯦ ꯄꯨꯡ ꯑꯅꯤ ꯃꯈꯥꯏꯃꯨꯛ ꯆꯪꯉꯦꯕ
ꯑꯥ
ꯑꯗꯨꯅ ꯁ꯭ꯋꯥꯏ ꯁꯥꯡꯅ ꯇꯣꯡꯁꯤꯜꯂꯛꯑꯁꯨꯗ ꯐ꯭ꯂꯥꯏꯠ ꯁꯤꯁꯨ
ꯃꯤ ꯅꯨꯡꯉꯥꯏ ꯍꯥꯏꯅꯤ ꯀꯩꯅꯣ ꯪꯉꯡꯕꯒ ꯅꯥꯀꯣꯡꯒ ꯄꯪꯖꯜꯂꯒ ꯑꯃꯨꯃꯨꯛ ꯄꯛ ꯑꯃꯨꯛ
ꯍꯥꯏꯗꯨꯅꯦ
ꯑꯣ
ꯅꯥꯀꯣꯡꯀꯗꯤꯕ ꯕꯁꯇꯣꯡ ꯐꯩ ꯇꯦꯟ ꯑꯩꯗꯨꯅꯦ ꯇ꯭ꯔꯦꯟꯅ ꯅꯨꯡꯉꯥꯏ ꯖꯩꯕꯣ
ꯑꯩꯁ ꯒꯨꯖꯔꯥꯠꯇꯒꯤ ꯊꯣꯛꯂꯛꯄꯗꯨꯒꯤ ꯋꯥꯔꯤ ꯅꯣꯏ ꯈꯪꯉꯤ ꯅꯇ꯭ꯔꯥ
ꯏꯁ ꯌꯥꯔꯦ ꯗꯨ ꯋꯥꯔꯤꯗꯣ ꯏꯕꯨꯉꯣ ꯌꯥꯔꯦ ꯍꯥꯏꯖꯅꯤ ꯄꯨꯡꯄꯦꯟ ꯄꯦꯟꯕꯅꯤ
ꯅꯨꯃꯤꯠ ꯍꯨꯅꯤ ꯇ꯭ꯔꯦꯟꯗ ꯇꯣꯡꯉꯩꯅꯤꯅꯦꯕꯀꯣ
ꯎꯝ
ꯅꯨꯃꯤꯠ ꯅꯤ ꯇ꯭ꯔꯦꯟ ꯇꯣꯡꯕꯁꯦ ꯍꯦꯟꯅ ꯅꯨꯡꯉꯥꯏ ꯅꯣꯡꯃ ꯕꯁꯇ ꯇꯣꯡꯗꯩ ꯑꯣꯏꯔꯗꯤ ꯏꯁ ꯑꯣꯔꯦ ꯑꯗꯨꯏ ꯂꯝꯕꯤ ꯍꯥꯏꯔꯦꯗꯅ
ꯑꯥ
ꯀꯔꯥꯏꯗꯩꯅꯣ ꯌꯥꯗꯔꯦꯗ ꯋꯥꯏꯗ ꯀꯩꯗꯧꯔꯤꯅꯣ ꯏꯇꯥꯎꯕꯣ
ꯎꯝ ꯂꯩꯔꯝꯃꯤ ꯑꯗꯨꯅꯤ ꯅꯣꯏ ꯅꯨꯡꯉꯥꯏꯕ ꯈꯣꯠꯂꯤꯕꯅ ꯍꯪꯉꯛꯏꯃꯤ
ꯑꯗ ꯅꯣꯡ ꯆꯨꯕ꯭ꯔꯕ
ꯆꯨꯏ ꯆꯨꯏ
ꯆꯨꯏꯌꯦ
ꯎꯝ
ꯏꯟꯖꯥꯡ ꯑꯍꯥꯑꯣꯕ ꯆꯥꯊꯣꯛꯎ ꯀꯩꯅꯣ ꯑꯗꯨꯗꯤ
ꯆꯄꯥꯏꯗꯦ ꯄꯩꯁꯥ ꯊꯥꯔꯛ ꯑꯣ
ꯃꯣꯏꯅ ꯂꯩꯕ ꯅꯣꯏꯅ ꯑꯩꯉꯣꯟ ꯊꯥꯔꯛꯇ꯭ꯔꯦ ꯑꯩꯉꯣꯟꯗ ꯄꯩꯁꯥ ꯊꯥꯔꯛꯑꯣ ꯄꯩꯁꯥ ꯊꯥꯔꯛꯑꯣꯌꯦ ꯏꯕꯨꯉꯣ ꯌꯥꯔꯦ ꯍꯣ ꯍꯣꯏ ꯇꯧ ꯇꯧꯔꯣ ꯀꯟ
ꯍꯣ ꯍꯣ ꯐꯔꯦ ꯐꯔꯦ ꯊꯝꯃꯦ ꯊꯝꯃꯦ ꯀꯣ